ꯑ ꯇꯥꯕ꯭ꯔꯣ
ꯇꯥꯔꯦ ꯇꯥꯔꯦ
ꯅꯨꯡꯉꯥꯏꯔꯤꯕꯣ
ꯉꯏꯔꯤꯌꯦ
ꯀꯃꯥꯏ ꯀꯃꯥꯏ ꯇꯧꯔꯤꯒꯦ
ꯑꯁ ꯁꯨꯝ ꯂꯦꯜꯂꯤꯗ ꯍꯤꯡꯅꯕ ꯊꯕꯛ ꯃꯆꯥ ꯃꯆꯥ ꯈꯔ ꯇꯧꯔꯒ ꯑꯗꯨꯝ ꯂꯦꯜꯂꯤ
ꯑꯣ ꯍꯧꯖꯤꯛꯁꯦ ꯀꯔꯤ ꯀꯔꯤ ꯆꯥꯕ ꯊꯛꯄ ꯄꯁꯤꯅ ꯈ꯭ꯋꯥꯏꯗꯒꯤ ꯐꯔꯒꯦ ꯍꯛꯆꯥꯡꯁꯦ ꯍꯧꯖꯤꯛꯇꯤ ꯅꯥꯕꯒꯤ ꯆꯥꯡꯁꯦ ꯌꯥꯝ ꯋꯥꯡꯉꯦꯗꯅ ꯑꯩꯈꯣꯏꯁꯦ ꯁꯨꯒꯔ ꯂꯩꯕꯒꯨꯝꯕ ꯁꯨꯝꯕꯩꯁꯦ ꯈꯔ ꯇꯥꯛꯄꯤꯌꯨꯅꯦ ꯐꯅꯕꯁꯦ ꯀꯦꯟꯁꯔ ꯁꯨꯒꯔ ꯁꯨꯝꯕꯁꯦ ꯌꯥꯝ ꯅꯥꯔꯦꯕ ꯍꯧꯖꯤꯛꯇꯤ ꯑꯌꯥꯝꯕꯅ
ꯃꯁꯤ ꯑꯩꯈꯣꯏꯒꯤ ꯆꯥꯅꯤꯡꯉꯥꯏ ꯄꯣꯠꯊꯣꯛꯁꯤꯡꯁꯤꯗ ꯃꯤꯁꯤꯒ ꯄꯣꯠ ꯊꯥꯔꯤꯕ ꯃꯤꯁꯤꯒ ꯌꯦꯡꯅꯕ ꯃꯇꯝꯗ ꯆꯥꯅꯤꯡꯉꯥꯏꯁꯤꯅ ꯍꯦꯟꯖꯤꯜꯂꯛꯄ ꯄꯣꯠ ꯊꯥꯅꯤꯡꯉꯥꯏ ꯐꯥꯝ ꯇꯧꯅꯤꯡꯉꯥꯏ ꯃꯤꯁꯤꯅ ꯋꯥꯠꯂꯛꯄ ꯑꯗꯨꯅ ꯃꯌꯥꯝꯁꯤꯒꯤ ꯗꯤꯃꯥꯟꯁꯦ ꯄꯨꯊꯣꯛꯄ ꯉꯝꯅꯤꯉꯥꯏ ꯍꯣꯠꯅꯕ ꯃꯇꯝ ꯃꯇꯝꯗ ꯀꯔꯤ ꯍꯥꯏꯅꯤ ꯑꯩꯈꯣꯏꯁꯦ ꯑꯁꯨꯛꯀꯤ ꯃꯇꯤꯛ ꯄꯣꯠ ꯆꯩꯁꯤꯡꯁꯦ ꯄꯨꯊꯣꯛꯅꯤꯡꯉꯥꯏꯒꯤꯗꯃꯛꯇ ꯍꯥꯔ ꯆꯥꯏꯗꯅ ꯍꯥꯏꯗꯤ ꯃꯇꯝꯁꯦ ꯊꯥ ꯑꯃ ꯗ ꯍꯧꯔꯛꯀꯗꯕ ꯄꯣꯠꯁꯦ ꯊꯥ ꯑꯃꯗ ꯃꯍꯩ ꯃꯔꯣꯡ ꯄꯥꯜꯂꯀꯗꯕ ꯄꯣꯠꯁꯦ ꯑꯩꯈꯣꯏꯅ ꯊꯥ ꯑꯃ ꯃꯈꯥꯏꯗ ꯃꯍꯩ ꯃꯔꯣꯡ ꯄꯥꯜꯍ ꯍꯥꯔ ꯍꯥꯞꯆꯤꯟꯕ ꯃꯥꯒꯤ ꯒ꯭ꯔꯣꯠ ꯍꯦꯜꯍꯜꯂꯛꯄ ꯃꯁꯤꯗꯒꯤ ꯑꯩꯈꯣꯏꯒꯤ ꯆꯥꯔꯤꯕ ꯆꯤꯟꯖꯥꯛ ꯅ꯭ꯌꯨꯇ꯭ꯔꯤꯁꯟ ꯐꯪꯒꯗꯕꯗꯨꯗꯒꯤ ꯑꯩꯈꯣꯏꯅ ꯑꯣꯏꯅ ꯀꯦꯃꯤꯀꯦꯜ ꯃꯌꯥꯝ ꯆꯥꯏꯁꯤꯜꯂꯒ ꯑꯗꯨꯒ ꯄꯣꯠ ꯆꯩꯁꯤ ꯑꯩꯈꯣꯏꯗ ꯀꯥꯟꯅꯕ ꯑꯣꯏꯅ ꯐꯪꯗ꯭ꯔꯦꯕ ꯑꯁꯤꯗ ꯍꯥꯏꯗꯤ ꯍꯤꯗꯥꯛ ꯆꯥꯕ ꯄꯣꯠ ꯆꯥꯕꯅꯤꯅ ꯑꯩꯈꯣꯏꯁꯦ ꯁꯨꯒꯔ ꯂꯥꯛꯑꯦ ꯗꯥꯏꯕꯦꯇꯤꯁ ꯂꯥꯛꯑꯦ ꯀꯦꯟꯁꯔ ꯂꯥꯛꯑꯦ ꯁꯤꯒꯤ ꯂꯥꯏꯅꯥ ꯃꯌꯥꯝꯁꯦ ꯑꯩꯈꯣꯏꯗ ꯅꯥꯔꯛꯏꯅꯦꯕ
ꯑꯥ ꯇꯥꯏꯌꯦ
ꯑꯗꯣ ꯑꯩꯈꯣꯏ ꯃꯁꯤ ꯀꯃꯥꯏꯅ ꯀꯩꯅꯣ ꯇꯧꯁꯤꯒꯦ ꯀꯟꯁꯤꯒꯦ ꯀꯦ ꯍꯥꯏꯔꯒꯗꯤ ꯏꯁꯥꯒꯤ ꯑꯣꯏꯕ ꯏꯁꯥꯒꯤ ꯆꯥꯅꯤꯡꯉꯥꯏ ꯄꯣꯠꯊꯣꯛꯇꯤ ꯏꯁꯥꯅ ꯐꯖꯅ ꯊꯥꯖꯕ ꯇꯥꯔꯦ ꯃꯍꯩ ꯃꯔꯣꯡ ꯏꯁꯥꯒꯤ ꯀꯣꯟꯅꯅꯕ ꯏꯁꯥꯒꯤ ꯑꯣꯏꯕ ꯍꯥꯏꯗꯤ ꯀꯩ ꯍꯥꯏꯅꯤ ꯑꯐꯕ ꯄꯣꯠꯁꯛ ꯆꯥ ꯇꯥꯔꯦ ꯐ꯭ꯔꯦꯁ ꯑꯣꯏꯕ ꯍꯤꯡꯒꯣꯜꯗꯒꯤ ꯍꯦꯛꯄꯗ ꯉꯥꯏꯔꯤꯕ ꯄꯣꯠꯇꯣ ꯆꯥꯔꯒꯗꯤ ꯇꯦꯛ ꯇꯦꯛ ꯂ ꯃꯅꯥ ꯃꯁꯤꯡꯗꯣ ꯆꯥꯔꯒꯗꯤ ꯑꯩꯈꯣꯏ ꯍꯛꯆꯥꯡ ꯐꯒꯅꯤ ꯑꯗꯨ ꯅꯠꯇꯕꯤꯗ ꯑꯗ ꯁꯃꯨꯗ꯭ꯔꯗꯒꯤ ꯐꯥꯔꯛꯑꯒ ꯎꯟꯗ ꯑꯣꯜꯂꯒ ꯂꯥꯛꯄ ꯁꯥ ꯉꯥ ꯆꯥꯔꯒ ꯀꯔꯤꯅꯣ ꯐꯗꯨꯏꯁꯤ
ꯑꯗꯣ ꯂꯝ ꯂꯩꯇꯕ ꯑꯩꯈꯣꯏꯅꯗꯤ ꯀꯃꯥꯏꯅꯣ ꯁꯨꯝꯕ ꯇꯦꯛ ꯇꯦꯛ ꯂꯥꯎꯕꯁꯦ ꯀꯃꯥꯏꯅ ꯆꯥꯗꯣꯏꯅꯣꯕ ꯑꯩꯈꯣꯏꯗꯤ ꯂꯩꯒ ꯆꯥꯕ ꯐꯕꯅꯤꯗꯅ ꯂꯝ ꯂꯩꯕ ꯑꯣꯏꯗꯤ ꯏꯁꯥꯅ ꯊꯥꯖꯕ ꯌꯥꯏꯑꯕ ꯂꯝꯁꯦ ꯂꯩꯇꯕ ꯑꯗꯨꯅꯦ ꯀꯃꯥꯏ ꯅꯣꯏꯒꯤꯗꯤ ꯃꯨꯂꯝꯗꯤ ꯂꯩꯕꯅꯤꯅ ꯐꯩꯌꯦꯕ
ꯑꯗꯨꯅꯤ ꯑꯩꯅ ꯋꯥꯉꯥꯡꯂꯣꯏꯁꯤꯡꯗ ꯍꯥꯏꯅꯤꯡꯉꯁꯤ ꯂꯝ ꯂꯩꯇꯕ ꯂꯩꯔꯒ ꯆꯥꯕ ꯍꯥꯏꯁꯦ ꯉꯁꯥꯏꯒꯤ ꯐꯥꯔꯃꯔ ꯇꯧꯔꯤꯕ ꯃꯤꯁꯤꯡꯁꯦ ꯌꯥꯝꯃꯛꯑꯒꯗꯤ ꯐꯥꯔꯃꯔ ꯃꯌꯥꯝꯗꯨꯅ ꯍꯤꯗꯥꯛ ꯂꯥꯡꯊꯛ ꯆꯥꯏꯗꯕꯤꯗ ꯊꯥꯒꯠꯂꯛꯄ ꯍꯥꯏꯗꯤ ꯌꯨꯔꯤꯌꯥ ꯀꯩꯀꯥ ꯁꯤꯖꯤꯟꯅꯗꯕꯤꯗ ꯄꯣꯠ ꯆꯩꯁꯦ ꯄꯨꯊꯣꯛꯄꯤꯕ ꯑꯣꯏꯔꯒꯗꯤ
ꯑꯄꯥꯕꯖꯦ
ꯅꯪꯅꯥ ꯂꯩꯕ ꯐꯪꯕ ꯄꯣꯠꯇꯣ ꯑꯗꯨꯗ ꯑꯆꯥꯕꯗ ꯑꯗꯨꯝ ꯐꯒꯅꯦꯕ
ꯑꯗꯨꯒꯤ ꯅꯍꯥꯛ ꯀꯝꯄ꯭ꯂꯦꯟ ꯇꯧꯒꯗ꯭ꯔꯥ ꯀꯃꯥꯏꯅ ꯇꯧꯅꯤ ꯃꯣꯏꯅ ꯁꯣꯏꯗ꯭ꯔꯣ ꯑꯗꯨꯗꯤ
ꯃꯁꯤꯗ ꯃꯌꯥꯝ ꯑꯃ ꯂꯩꯈꯔꯦ ꯑꯩꯈꯣꯏꯒꯤ ꯐꯨꯗ ꯁꯦꯀꯨꯔꯤꯇꯤ ꯄꯥꯔꯁꯟ ꯑꯩꯈꯣꯏꯒꯤ ꯀꯩ ꯍꯥꯏꯅꯤ ꯑꯩꯈꯣꯏꯒꯤ ꯆꯤꯟꯖꯥꯛꯀꯤ ꯆꯦꯛꯁꯤꯟ ꯊꯧꯔꯥꯡ ꯆꯤꯟꯖꯥꯛꯁꯦ ꯀꯃꯥꯏꯅ ꯄꯨꯊꯣꯛꯏ ꯃꯁꯤꯗ ꯀꯔꯤ ꯀꯦꯃꯤꯀꯦꯜ ꯌꯥꯎꯏ ꯃꯥꯅꯊꯣꯔꯏ ꯅ꯭ꯌꯨꯇ꯭ꯔꯤꯁꯟꯅ ꯀꯌꯥꯅꯣ ꯃꯁꯤ ꯂꯣꯏꯅ ꯀꯨꯞꯅ ꯌꯦꯡꯁꯤꯜꯂꯤꯕ ꯉꯥꯛꯇꯅꯦꯕꯀꯣ ꯑꯗꯨꯕꯨ ꯃꯁꯤ ꯑꯩꯈꯣꯏꯅ ꯗꯦ ꯇꯨ ꯗꯦ ꯂꯥꯏꯐ ꯂꯣꯀꯦꯜꯒꯤ ꯑꯣꯏꯕ ꯅꯪ ꯂꯣꯀꯦꯜꯗꯒꯤꯩ ꯄꯨꯊꯣꯔꯛꯄ ꯄꯣꯠꯇꯨꯗꯤ ꯀꯅꯥꯅ ꯌꯦꯡꯁꯤꯜꯂꯨꯅꯤ ꯁꯔꯀꯥꯔꯒꯤ ꯃꯥꯏꯀꯩꯗꯒꯤ ꯄ꯭ꯔꯣꯒꯥꯥꯝ ꯃꯌꯥꯝ ꯂꯩ ꯃꯁꯤꯒꯤꯗꯃꯛ ꯃꯁꯤ ꯈ꯭ꯋꯥꯏꯗꯒꯤ ꯐꯕꯗꯤꯀꯣ ꯑꯩꯒꯤ ꯃꯣꯠꯇꯗꯤ
ꯑꯝ ꯍꯣꯏ ꯑꯗꯨꯗꯤ ꯍꯣꯏ ꯂꯩꯔꯛ ꯈꯨꯂꯛꯇ ꯌꯨꯝꯊꯪꯅꯕꯗ ꯊꯥꯕ ꯁꯨꯝꯕꯁꯨ ꯑꯣꯏꯅ ꯂꯩꯔꯛ ꯆꯥꯕꯅꯤꯅ ꯐꯔꯦꯅꯦ ꯈꯔ ꯎ ꯃꯤꯠ ꯅꯈꯣꯛꯅ ꯎꯕꯁꯦ ꯎꯝ
ꯑꯗꯨꯅ ꯐꯩ
ꯃꯣꯏꯁꯨ ꯆꯥꯏꯔꯝꯃꯗꯤ ꯀꯃꯥꯏꯅ ꯇꯧꯕ
ꯑꯗꯨꯕꯨ ꯑꯩꯈꯣꯏꯒꯤ ꯃꯣꯏꯁꯨ ꯃꯁꯥ ꯆꯥꯖꯕꯅꯤꯅꯀꯣ ꯑꯩꯈꯣꯏꯒꯤ ꯈꯨꯜꯂꯛꯇ ꯇꯧꯕꯁꯤꯅ ꯑꯩꯈꯣꯏ ꯀꯩ ꯍꯥꯏꯅꯤ ꯌꯥꯝꯅ ꯑꯗꯨꯃꯥꯏꯅ ꯀꯥ ꯍꯦꯟꯅ ꯃꯥꯁ ꯄ꯭ꯔꯗꯛꯁꯟ ꯑꯣꯏꯗꯕꯅꯤ ꯑꯗꯨ ꯑꯗꯨꯃꯛꯇꯤ ꯇꯧꯔꯝꯒꯅꯤ ꯍꯥꯏꯕ ꯊꯥꯖꯕ ꯂꯩꯇꯦ ꯐꯔꯦ ꯑꯗꯨ ꯀꯔꯤ ꯌꯦꯟꯁꯥꯡ ꯆꯥꯔꯕ
ꯉꯥ ꯆꯥꯏꯌꯦ ꯉꯥꯁ ꯂꯩꯔꯒꯅꯦ ꯆꯥꯏꯁꯦ
ꯎ
ꯎꯗ ꯂꯥꯛꯄꯗꯤ ꯅꯠꯇꯦꯀꯣ ꯃꯄꯥꯟꯗ ꯄꯣꯛꯄꯗꯤ ꯅꯠꯇꯦ ꯤ ꯐꯥꯝꯅꯒꯨꯝꯕ ꯉꯥ ꯐꯥꯝꯗꯒꯤ ꯔ ꯂꯧꯔꯛꯑꯒ ꯌꯣꯟꯕꯗꯣ ꯑꯗꯨꯝꯕꯗꯨ ꯆꯥꯕ ꯑꯩꯈꯣꯏ ꯏꯁꯥ ꯏꯁꯥꯒꯤ ꯄꯨꯈ꯭ꯔꯤꯗ ꯊꯥꯗꯔꯒ ꯐꯥꯔ ꯆꯥꯕ ꯉꯥꯁꯦ ꯁꯤꯅꯕꯨꯗꯤ ꯍꯦꯜꯂꯦꯕ ꯍꯥꯎꯕꯁꯦ ꯐꯥꯝꯒꯤꯁꯨ ꯃꯍꯥꯎ ꯈꯔꯗꯤ ꯑꯗꯨꯝ ꯈꯦꯅꯩꯌꯦ
ꯃꯥꯅꯦꯦ ꯃꯥꯅꯦꯦ ꯑꯗꯣ ꯍꯧꯖꯤꯛꯀꯥꯟꯁꯦ ꯀꯔꯤ ꯌꯦꯟꯖꯥꯡꯅ ꯀꯆꯥꯥꯛ ꯏꯍꯥꯎ ꯍꯥꯎꯔꯤꯒꯦ
ꯏꯔꯣꯝꯕꯅ ꯈ꯭ꯋꯥꯏꯗꯒꯤ ꯍꯥꯎꯋꯤ
ꯎꯝ
ꯁꯣꯝꯗꯤ ꯀꯔꯤ ꯆꯥꯕꯤꯔꯒꯦ
ꯑꯩꯁꯦ ꯉꯁꯤꯁꯦ ꯑꯩꯁꯨ ꯉꯥ ꯆꯥꯏꯌꯦ
ꯑꯣ ꯀꯅꯥ ꯊꯣꯡꯕꯤꯒꯦ
ꯑꯩꯁꯦ ꯀꯩꯅꯣꯅꯤ ꯑ
ꯑꯣ ꯅꯁꯥꯅ ꯑꯗꯨꯝ ꯊꯣꯡꯉ ꯅꯁꯥꯅ ꯆꯥꯖꯕ ꯑꯗꯨꯅ ꯐꯩꯗ ꯍꯥꯏꯗꯤ ꯍꯩꯁꯨ ꯍꯩꯍꯧꯋꯤꯗꯅ ꯊꯣꯡꯉ ꯊꯥꯛꯄꯗꯣ ꯅꯨꯄꯥ ꯂꯩꯇꯦ ꯅꯨꯄꯤ ꯑꯃ ꯂꯩꯇꯦ ꯊꯣꯡꯒꯗꯕꯅꯤ ꯅꯨꯄꯤꯒꯤ ꯃꯇꯦꯡ ꯄꯥꯡꯒꯗꯕꯅꯤ ꯅꯨꯄꯥ ꯍꯥꯏꯕꯁꯤꯅ ꯅꯨꯄꯤꯒꯤ ꯑꯋꯥꯕ ꯎꯕꯤꯒꯗꯕ ꯅꯨꯄꯤꯒꯤ ꯋꯥ ꯇꯥꯕꯤ ꯗꯕꯅꯤ ꯑꯐꯕꯈꯩ ꯇꯥꯕꯤꯒꯗꯕꯅꯤ ꯂꯣꯏꯅ ꯇꯥꯎ ꯍꯥꯏꯕꯗꯤ ꯅꯠꯇꯦꯕ ꯐꯠꯇꯕꯈꯩ ꯈꯟꯗꯣꯛ ꯇꯧꯕꯈꯩ ꯇꯥꯕꯤꯒꯗꯕꯅꯤ ꯅꯨꯄꯤꯒꯤ ꯑꯋꯥꯕ ꯈꯪꯕꯤꯒꯗꯕꯅꯤ ꯅꯨꯄꯤꯁꯦ ꯏꯃꯨꯡꯗꯇ ꯁꯨꯔ ꯅꯩꯁꯜꯂꯒ ꯅꯨꯄꯥꯅ ꯅꯨꯄꯥꯅꯤ ꯃꯄꯥꯟꯗ ꯅꯨꯄꯥꯅ ꯑꯗꯨꯝ ꯃꯄꯥꯟ ꯊꯣꯛꯑꯒ ꯃꯤ ꯄꯨꯟꯒꯅꯤ ꯂꯥꯡꯒꯅꯤ ꯅꯨꯄꯤꯁꯤꯗꯤ ꯃꯧ ꯑꯣꯏꯔꯦ ꯏꯃꯨꯡꯗ ꯈꯥꯠ ꯈꯤꯇꯪ ꯂꯩꯁꯟꯒꯅꯤ ꯍꯥꯏꯕꯒꯤ ꯋꯥꯈꯟꯗꯣ ꯅꯪꯒꯤ ꯅꯨꯄꯤꯗꯗꯤ ꯊꯝꯕꯤ ꯒꯅꯣꯕ ꯑꯗꯨꯒꯤ ꯋꯥꯈꯜꯗꯣ ꯑꯩꯅ ꯍꯥꯏꯖꯅꯤꯡꯕꯗꯤꯀꯣ ꯅꯨꯄꯥꯁꯤꯅ ꯀꯣꯏꯅꯤꯡꯕ ꯀꯣꯏꯕ ꯂꯥꯡꯅꯤꯡꯕ ꯂꯥꯡꯕ ꯀꯣ ꯅꯨꯄꯤꯁꯤꯅ ꯏꯃꯨꯡꯗ ꯂꯩꯒꯗꯕ ꯅꯪꯗꯤ ꯃꯤ ꯂꯣꯏꯅꯔꯣꯏꯗꯕꯅꯤ ꯍꯥꯏꯕꯒꯤ ꯋꯥꯈꯜꯂꯣꯟꯁꯦ ꯊꯥꯗꯣꯛꯄꯤꯒꯗꯕꯅꯤ ꯁꯤꯅ ꯃꯉꯣꯟꯗ ꯋꯥꯈꯜ ꯈꯟꯖꯟꯕ ꯍꯦꯜꯂꯛꯏ ꯋꯥꯈꯜ ꯂꯥꯛ ꯂꯥꯏꯅꯥ ꯂꯥꯛꯏ ꯁꯥꯎꯅꯤꯡꯕ ꯍꯦꯟꯖꯜꯂꯛꯏ ꯁꯤ ꯅꯨꯄꯥꯁꯤꯅ ꯈꯪꯗꯦꯕ ꯅꯨꯄꯥ ꯈꯨꯗꯤꯡꯃꯛꯅ ꯈꯪꯗꯦꯕ ꯈꯪꯕꯤꯕꯁꯨ ꯃꯌꯥꯝ ꯂꯩ ꯅꯨꯄꯤꯒꯤ ꯑꯋꯥꯕ ꯎꯕꯤꯕ ꯑꯗꯣ ꯅꯪꯗꯤ ꯎꯕꯤꯗꯕ ꯃꯥꯜꯂꯦꯕ ꯑꯩꯅ ꯈꯟꯕꯗ ꯀꯣ ꯅꯪꯗꯤ ꯀꯣꯏ ꯂꯥꯡꯕꯁꯦ ꯌꯥꯝ ꯎꯏꯌꯦꯕ
ꯑꯦ ꯑ ꯑꯗꯨꯗꯤ ꯌꯥꯝ ꯂꯥꯅ ꯎꯔꯤꯗ ꯑꯩ ꯑꯩꯈꯣꯏ ꯁꯥꯏꯗ ꯌꯥꯝ ꯊꯤꯅ ꯂꯨꯅ ꯇꯧꯕ ꯅꯨꯄꯥꯅꯤꯅꯩ ꯑꯩꯈꯣꯏꯒꯤ ꯀꯩ ꯍꯥꯏꯅꯤ ꯑꯁꯤꯐꯥꯎꯗ ꯑꯩꯅ ꯂꯩꯃꯤꯟꯅꯂꯛꯄ ꯃꯇꯝꯗ ꯃꯇꯝꯗ ꯃꯉꯣꯟꯗ ꯃꯤꯠꯅꯕꯨ ꯀꯟꯅ ꯌꯦꯡꯗ꯭ꯔꯤ ꯂꯣꯏꯔꯦ ꯑꯩꯅ ꯋꯥ ꯆꯥꯛ ꯊꯣꯡꯉꯦ ꯍꯥꯏꯗ꯭ꯔꯣ ꯉꯁꯥꯏ ꯑꯗꯨ ꯈꯜꯂꯣ ꯌꯥꯔꯦ ꯑꯗꯨꯝ ꯑꯗꯣ ꯐꯔꯦꯁꯦ ꯅꯣꯏ ꯁ꯭ꯥꯏꯗꯨꯕꯨ ꯊꯕꯛ ꯇꯧꯗ꯭ꯔꯦ ꯍꯥꯏꯁꯦ ꯆꯨꯝꯕꯔꯣ
ꯊꯕꯛ ꯃꯥꯁꯦ ꯊꯕꯛ ꯍꯥꯏꯁꯦ ꯁꯨꯝ ꯃꯃꯤꯡꯒꯤ ꯇꯧꯔꯤꯅꯤꯗ ꯃꯥ ꯊꯕꯛ ꯇꯧꯋꯦꯅ ꯈꯇꯪ ꯃꯤ ꯃꯃꯥꯡꯗ ꯇꯧꯕꯗꯣ ꯑꯩꯉꯣꯟ ꯑꯩꯉꯣꯟꯗꯗꯤꯀꯣ ꯃꯥ ꯊꯕꯛ ꯇꯧꯔꯦ ꯍꯥꯏꯕꯒꯤ ꯅꯨꯡꯉꯥꯏꯕꯁꯦ ꯑꯩ ꯁꯤꯗꯤ ꯀꯔꯤꯝꯇ ꯐꯪꯗꯦ ꯄꯣꯠꯂꯨꯝ ꯑꯋꯥꯕꯦ ꯄꯣꯠꯂꯨꯝꯁꯦ ꯁꯤ ꯈꯛꯇ ꯉꯇꯅꯤ ꯐꯪꯉꯁꯦ ꯅꯨꯄꯤ ꯑꯃꯅ ꯃꯧ ꯑꯃꯅ ꯐꯪꯒꯗꯕ ꯄꯣꯠꯂꯨꯝ ꯈꯨꯗꯤꯡꯃꯛ ꯍꯧꯖꯤꯛ ꯑꯩ ꯐꯪꯉꯦꯕ ꯍꯧꯖꯤꯛ ꯍꯧꯖꯤꯛ ꯋꯥꯈꯜꯗꯅꯦ ꯑꯩꯒꯤ ꯌꯨꯝꯗ ꯂꯩꯖꯔꯝꯃꯗꯤ ꯍꯥꯏꯕꯒꯤ ꯋꯥꯈꯜꯁꯦ ꯃꯇꯝꯄꯨꯝꯕꯗ ꯄꯨꯔꯦꯕ ꯍꯧꯁꯦ
ꯑꯁ ꯑꯗꯨꯗꯤ ꯌꯥꯝ ꯅꯨꯡꯉꯥꯏꯇꯦ ꯑꯩ ꯏꯆꯟꯒꯤ ꯋꯥꯁꯦ ꯇꯥꯕꯗ ꯊꯃꯣꯏꯁꯦ ꯌꯥꯝꯅ ꯁꯣꯛꯑꯦ ꯌꯥꯝ ꯅꯨꯡꯉꯥꯏꯇꯦ
ꯑ ꯑꯩꯒꯤ ꯅꯨꯄꯥꯁꯦ ꯀꯩꯅꯣ ꯇꯧꯕ ꯃꯁꯥꯒꯤꯗ ꯈꯟꯕ ꯃꯥꯁꯦ ꯃꯥ ꯃꯊꯟꯇ ꯀꯣꯏꯒꯅꯤ ꯃꯊꯟꯇ ꯃꯤ ꯄꯨꯟꯒꯅꯤ ꯃꯊꯟꯇ ꯆꯥꯒꯅꯤ ꯑꯗꯩ ꯃꯥꯥꯏꯒꯤ ꯑꯩꯒꯤ ꯏꯆꯥꯒꯁꯤꯅ ꯑꯗꯨꯝ ꯌꯨꯝ ꯑꯩ ꯌꯨꯝ ꯃꯅꯨꯡꯗ ꯊꯝ ꯗꯦꯀꯣꯟꯁ ꯁꯤꯁꯨ ꯑꯃꯨꯛ ꯅꯨꯡꯉꯥꯏꯇꯕꯅꯦꯕ ꯇꯧꯔꯤꯁꯦ ꯑꯩꯒꯤ ꯏꯕꯨꯡꯁꯦ ꯇꯥꯕꯤꯀꯣ ꯂꯩꯃꯤꯟꯅꯩꯁꯦ ꯑꯃꯨꯛ ꯅꯨꯡꯉꯥꯏꯇꯕꯅꯦ ꯇꯧꯏꯁꯦ ꯑꯗꯣ ꯃꯥꯅꯗꯤ ꯀꯩꯝ ꯈꯪꯗꯕꯅꯦꯕ ꯃꯥꯥꯏ ꯑꯋꯥꯕꯁꯦ ꯑꯗꯨꯕꯨ ꯋꯥꯈꯜꯁꯦ ꯖꯥꯠ ꯖꯥꯠ ꯈꯜꯂꯤ ꯑꯃꯨꯛꯁꯨ ꯏꯆꯥꯒꯤ ꯈꯜꯂꯤ ꯏꯆꯥꯒꯤ ꯈꯜꯂꯒ ꯂꯩꯔꯤꯃꯤ ꯍꯤꯡꯉꯃꯤ ꯄꯨꯟꯁꯤꯁꯦ ꯄꯥꯜꯂꯨꯔꯕ ꯅꯤꯅ ꯊꯪꯖꯜ ꯂꯨꯔ
ꯑꯁ ꯌꯥꯔꯦꯁꯦ ꯌꯥꯔꯁꯦ ꯑꯗꯨꯝꯃ ꯍꯥꯏꯔꯣ ꯀꯞꯄꯨ ꯀꯞꯅꯤꯡꯉꯤ ꯑꯩ ꯅꯪꯒꯤ ꯋꯥꯁꯦ ꯇꯥꯕꯗ ꯑꯗꯣ ꯐꯔꯦ ꯑꯗꯨꯅ ꯑꯗꯨꯝ ꯑꯣꯏꯈ꯭ꯔꯦ ꯍꯥꯏꯗꯤ ꯍꯧꯈꯤꯕꯅ ꯍꯧꯈꯤꯕ ꯑꯣꯏꯔꯒꯁꯨ ꯀꯩꯗꯧꯔꯨꯅꯤ ꯅꯤ ꯃꯤꯑꯣꯏꯕꯁꯤꯡꯍꯥꯛ ꯋꯥꯔꯤ ꯁꯥꯟꯅꯕ ꯍꯥꯏꯕꯁꯦ ꯅꯨꯡꯉꯥꯏꯕ ꯋꯥꯔꯤ ꯁꯥꯁꯤ ꯌꯥꯝꯅ ꯀꯩꯗꯧꯔꯅꯤ ꯋꯥꯈꯟꯁꯦ ꯁꯣꯟꯊꯕꯁꯨ ꯍꯦꯛ ꯅꯨꯡꯉꯥꯏꯇꯕ ꯍꯥꯏꯇꯥꯔꯦꯀꯣ
ꯍ ꯍꯣꯏ ꯋꯥꯈꯟꯖꯦ ꯈꯔ ꯊꯧꯒꯠꯄꯤꯅꯕꯀꯣ ꯏꯕꯨꯡꯉꯣꯏꯅꯁꯨ ꯍꯥꯏꯗꯤ ꯑꯩꯒꯤ ꯅꯨꯄꯥꯗ ꯀꯩꯒꯨꯝꯕ ꯊꯦꯡꯅꯔꯗꯤ ꯈꯔ ꯄꯥꯎꯇꯥꯛ ꯈꯔꯗꯤ ꯄꯤꯕꯤꯌꯣ ꯃꯥꯖꯦ ꯒ ꯭ꯌꯥ ꯌꯥꯝ ꯇꯗꯔꯦꯕ ꯇꯥꯔꯝꯕꯗꯤ ꯌꯥꯏ ꯇꯥꯗ꯭ꯔꯦ ꯑꯩꯒꯤ ꯃꯣꯠꯇꯗꯤ ꯃꯥꯁꯦ ꯒ꯭ꯌꯥꯟ ꯇꯥꯗꯕ ꯃꯤ ꯑꯣꯏꯅ ꯂꯧꯔꯦꯕ ꯃꯥꯁꯦ ꯃꯥꯗꯤ ꯍꯧꯖꯤꯛ ꯄꯥꯈꯪ ꯁꯟꯕꯒꯤ ꯋꯥꯈꯜ ꯑꯃꯁꯨ ꯂꯥꯛꯑꯦꯕ ꯍꯧꯖꯤꯛꯁꯦ ꯃꯥꯁꯦ ꯁꯤ ꯀꯔꯤꯅꯣ ꯑꯩꯅ ꯍꯪꯅꯤꯡꯉꯤꯁꯦ ꯅꯨꯄꯤ ꯊꯤꯔꯕ ꯅꯨꯄꯥꯁꯤꯅ ꯀꯔꯤꯒꯤ ꯀꯔꯤꯒꯤ ꯄꯥꯈꯪ ꯁꯥꯅꯤꯡꯉꯛꯏꯅꯣ ꯃꯇꯨ ꯃꯆꯥ ꯃꯄꯥ ꯑꯗ ꯀꯣꯛꯅꯤꯡꯉꯛꯇ꯭ꯔꯤꯅꯣ ꯃꯊꯟꯇꯒꯤ ꯑꯣꯏꯕ ꯄꯥꯈꯪꯒ ꯄꯨꯅꯤꯡꯕꯒꯤ ꯉꯥꯎꯅꯤꯡꯕꯒꯤ ꯋꯥꯈꯜꯂꯣꯟ ꯂꯥꯛꯏꯁꯦ ꯀꯔꯤꯒꯤꯅꯣ ꯁꯤ ꯑꯩ ꯌꯥꯝ ꯍꯪꯖꯅꯤꯡꯉꯤ ꯅꯨꯄꯥ ꯈꯨꯗꯤꯡꯃꯛꯇ ꯑꯩꯅ ꯍꯪꯖꯅꯤꯡꯉꯤ ꯅꯨꯄꯤꯁꯤ ꯑꯗꯩ ꯅꯨꯄꯤꯅ ꯈꯤꯇꯪ ꯀꯩꯅꯣ ꯇꯧꯕꯗꯤ ꯃꯌꯥꯝꯅ ꯄꯥꯎꯊꯣꯛꯄꯤꯒꯅꯤ ꯑꯃ ꯇꯧꯕꯤꯒꯅꯤ ꯅꯨꯄꯥ ꯍꯥꯏꯁꯤꯅ ꯇꯧꯔꯤꯉꯩꯗꯤ ꯑꯗꯨꯝ ꯀꯨꯝ ꯌꯥꯒꯅꯤ ꯅꯨꯄꯤꯗꯤ ꯀꯔꯤꯅꯣ
ꯑꯩꯁꯨ ꯈꯜꯂꯤꯕꯅꯤ ꯑꯗꯨꯒꯨꯝꯕ ꯄ꯭ꯊꯤꯚꯕꯤ ꯑꯃ ꯂꯩꯔꯒꯗꯤ ꯏꯃꯨꯡ ꯑꯃ ꯂꯩꯔꯒꯗꯤ ꯂꯩꯀꯥꯏ ꯑꯃ ꯂꯩꯔꯒꯗꯤ ꯃꯁꯤ ꯄꯨꯝꯅꯃꯛꯁꯦ ꯑꯃꯃꯝ ꯑꯅꯤꯗꯤ ꯌꯥꯎꯒꯅꯤ ꯍꯣꯏ ꯐꯔꯦ ꯑꯗꯣ ꯑꯩ ꯆꯟꯒꯦꯀꯣ ꯅꯨꯄꯥꯁꯦ ꯑꯩꯅ ꯂꯝꯕꯤ ꯂꯝꯈꯥꯡ ꯆꯠꯄꯗ ꯊꯦꯡꯅꯕ ꯂꯩꯔꯒꯗꯤ ꯋꯥꯔꯤ ꯁꯥꯗ
ꯍ ꯍꯣꯏ ꯁꯥꯕꯤꯌꯣ ꯁꯥꯕꯤꯌꯨ ꯏꯕꯨꯡꯅꯁꯨ ꯁꯥꯕꯤꯌꯨ ꯅꯨꯡꯉꯥꯏꯖꯔꯦ ꯑꯩ ꯏꯕꯨꯡ ꯑꯣꯏꯔ ꯁꯪꯅꯖꯕꯗꯦ ꯑꯩ ꯊꯝꯖꯔꯒꯦ
ꯉꯥꯏ ꯈ ꯉꯥꯏ ꯈꯨꯨꯅꯍꯦ
ꯎꯕꯨꯡ ꯀꯔꯤ ꯍꯥꯏꯕꯤꯔꯤꯗ
ꯑꯁ ꯑꯥꯏ ꯂꯞ ꯌꯨ ꯑꯝꯇ ꯍꯥꯏꯍꯧꯒꯦ ꯇꯧꯕꯅꯤꯅꯦ